ꯍꯂꯣ
ꯇꯌꯦ ꯇꯌꯦ
ꯀꯩꯗꯧꯔꯤꯅꯣ
ꯑꯩꯔꯣ
ꯑꯥ
ꯑꯁ ꯀꯩ ꯍꯥꯏꯗꯣꯏꯅꯣ ꯈꯪꯗ꯭ꯔꯦ ꯇꯨꯝꯃꯦꯦ
ꯅꯨꯡꯉꯥꯏꯔꯦꯅꯦ
ꯀꯔꯤꯁꯨ ꯇꯧꯅꯤꯡꯉꯥꯏ ꯂꯩꯇꯦ ꯅꯣꯏꯗꯤ ꯀꯩꯗꯧꯅꯣ
ꯆꯞ ꯃꯥꯟꯅꯩꯌꯦ
ꯑꯁ ꯇꯣ ꯃꯦꯥ
ꯍꯧꯖꯤꯛ ꯍꯧꯖꯤꯛ ꯇꯨꯝ ꯗꯗ
ꯑꯣ ꯁꯔ ꯀꯣ ꯃꯔꯕ
ꯑ
ꯀ ꯀꯩ ꯊꯂꯛ ꯇ ꯑꯣꯏꯣꯏꯗ
ꯊꯕꯛ ꯇꯧꯗꯤꯌꯦ ꯁꯨꯝ ꯌꯨꯝꯗ ꯂꯩꯕꯅꯦ ꯀꯣꯂꯦꯖꯇꯤ ꯀꯥꯏꯌꯦ ꯅꯪꯗꯦ
ꯑꯩꯔ ꯑꯩ ꯑꯩꯒꯤꯗꯤ ꯀꯣꯂꯦꯖꯁꯨ ꯇꯝꯅꯤꯡꯉꯦ ꯃꯇꯝ ꯍꯦꯜꯂꯦ
ꯅꯪ ꯀꯣꯂꯦꯖ ꯂꯣꯏꯔꯕꯣ
ꯍꯣꯏꯇꯔꯤ ꯏꯗ
ꯀꯥꯏ ꯇꯝꯒꯦ ꯅꯪꯗꯤ ꯀꯔꯝꯕ ꯀꯣꯂꯦꯖꯇ
ꯑꯩꯗꯤ ꯀꯨꯏꯔꯦ ꯁ꯭ꯀꯨꯜ ꯇꯣꯄ ꯁ꯭ꯀꯨꯜ ꯀꯥꯗꯕ ꯀꯣꯔꯣꯅꯥ ꯃꯇꯝ ꯃꯇꯝ ꯑꯃꯗ ꯑꯩ ꯂꯤꯚꯤꯁꯤꯅꯦ
ꯀ꯭ꯂꯥꯁ ꯀꯌꯥ ꯐꯥꯎꯗꯤ ꯇꯥꯕ꯭ꯔꯅ
ꯑꯗꯣ ꯃꯊꯅꯦ ꯃꯊꯥ ꯁꯔꯤ
ꯁꯨꯝ ꯍꯥꯏꯕꯅꯦ ꯑꯩꯅ
ꯅ ꯐꯥꯎꯔꯤ ꯀꯥꯏ
ꯑꯣꯔ ꯀꯔꯝꯕ ꯁ꯭ꯀꯨꯜꯗ ꯀꯥꯔꯝꯕꯅꯅꯣ
ꯑꯩꯗꯤ ꯐꯥꯏꯕꯦꯁꯀꯣ ꯑꯩ ꯈꯨꯟꯗ
ꯑꯣ
ꯑꯩ ꯅ ꯇꯝꯃꯦ ꯑꯗꯨ ꯀꯣꯔꯣꯅꯥ ꯂꯥꯛꯄꯅꯤꯅꯁ ꯈꯞꯁꯤ
ꯃꯈꯥꯏ ꯄꯤꯟꯁꯤꯄꯜꯁꯨ ꯌꯥꯅꯥ ꯔꯦ ꯊꯥꯔꯦ ꯑꯩ ꯇꯣꯇꯦꯜ ꯁꯣꯗꯦꯟ ꯇꯣꯇꯦꯜꯁꯤ ꯐꯤꯐꯇ ꯐꯣꯔ ꯅꯕ ꯀꯣ ꯑꯗꯨ ꯑꯗꯨ ꯐꯤꯐꯇꯤ ꯐꯣꯔ ꯃꯅꯨꯡꯗ ꯐꯤꯐꯇꯤ ꯊ꯭ꯔꯤ ꯗ ꯐꯣꯔꯃꯦꯁꯟ ꯄꯤꯕ
ꯑ
ꯑꯣ ꯑꯩ ꯑꯩ ꯈꯛꯇ ꯀꯕꯁꯗꯤꯗꯕ
ꯅꯨꯡꯉꯥꯏꯇꯦꯅꯦ
ꯎꯝ ꯃꯤ ꯈꯔ ꯖꯤꯂꯦꯁ ꯑꯣꯏꯕ ꯃꯤ ꯂꯩꯕ
ꯑꯣ ꯑꯗꯣ ꯑꯇꯣꯞꯄ ꯊ ꯃꯊꯥ ꯀꯩꯅꯣ ꯇꯧꯕ ꯌꯥꯗ꯭ꯔꯣ ꯀꯥꯕ ꯌꯥꯗ꯭ꯔꯣ
ꯑꯦꯁ ꯚꯔꯃꯦꯟ ꯁ꯭ꯀꯨꯜ ꯀꯥꯒꯦ ꯇꯧꯕꯅꯤ ꯑꯗꯨ ꯒꯣꯔꯃꯦꯟ ꯀꯥꯗꯤꯗꯕ ꯏꯗꯤ ꯏꯁꯄꯣꯔꯠ ꯍꯔꯒ ꯄꯥꯛꯇꯦ ꯆꯠ ꯇꯥꯕꯅꯤꯅ
ꯎꯝ
ꯃꯁꯤꯃꯗꯨ ꯃ ꯇꯃ ꯃꯨ ꯇ ꯄꯥꯃꯨ
ꯑꯣ
ꯎꯝ
ꯍꯧꯖꯤꯛ ꯍꯧꯖꯤꯛꯇꯤ ꯀꯩ ꯊꯕꯛ ꯇꯧꯕꯅꯣ
ꯑꯩ ꯍꯧꯖꯤꯛꯁ ꯔ ꯇꯧ ꯎꯗꯔꯤꯔꯤꯗ
ꯑꯣ
ꯍ ꯅ ꯔꯥꯏꯕꯔ ꯇꯧꯔ ꯍ ꯀꯥꯏꯁꯦ ꯊꯕꯛꯇꯨ ꯈꯔ ꯅꯨꯡꯉꯥꯏꯇꯕꯒꯤ ꯇꯊꯣꯛꯈꯤꯕ
ꯑꯣ
ꯑꯗꯨꯀꯤ ꯁꯤ ꯆꯍꯤꯁꯦ ꯑꯩ ꯑꯩ ꯄꯨꯟꯁꯤꯗ ꯍꯥꯏꯇꯥꯔꯦ ꯑꯩ ꯄ ꯏ ꯂ ꯏꯦ ꯖꯅꯋꯥꯔꯤꯔꯤꯗꯤ ꯍꯋꯥꯒꯣ ꯖꯅꯋꯥꯔꯤꯗꯒꯤ ꯈ꯭ꯔꯤꯁꯃꯥꯁ ꯆꯠꯇꯕꯤꯗ ꯊꯕꯛ ꯖꯣꯏꯟ ꯇꯧꯔꯦ ꯖꯅꯋꯥꯔꯤ ꯐꯦꯕ꯭ꯔꯨꯋꯥꯔꯤ ꯃꯥꯔꯆ ꯃꯔ ꯑꯦꯄ꯭ꯔꯜ ꯅꯠꯇ ꯃꯥꯔꯁ ꯑꯦꯄ꯭ꯔ ꯑꯦꯄ꯭ꯔꯜ ꯐꯥꯎ ꯊꯕ ꯀꯧꯔꯦ ꯍꯗ ꯃꯄꯨ ꯗꯣꯁ꯭ꯔ ꯑꯇꯔꯤ ꯃꯥꯏ ꯇ ꯍꯥꯏꯥꯏ ꯇꯥꯏꯔꯦ
ꯑꯣ
ꯑꯗꯨ ꯑꯗꯨꯦꯁꯨ ꯍꯗꯗ ꯌꯨꯅ ꯑꯗꯨ ꯂꯩ ꯇꯧꯗ꯭ꯔꯦ ꯌꯨꯝꯗ ꯑꯗꯨꯝ ꯇꯥꯔꯦ
ꯅꯨꯡꯉꯥꯏꯔꯦꯅꯦ
ꯎꯝ ꯌꯅꯤ ꯍꯗꯒꯗꯤ ꯍꯒꯣꯟꯟ ꯃꯆꯥ ꯇꯧꯔꯒ ꯂꯩꯦ ꯀ ꯅ ꯐꯣꯅ ꯑꯁ ꯈꯟꯗꯤꯗ ꯍꯪꯒꯥꯝꯅꯦ ꯑꯗꯨꯒꯗꯤ ꯁ꯭ꯅꯔꯅꯦ ꯑꯗꯨ ꯀꯁꯅꯦ ꯑꯗꯨꯒ ꯀ ꯃꯔꯣꯏ ꯃꯔꯔꯥꯡ ꯑ ꯑꯣꯟꯌꯥꯟ ꯃꯨꯝꯕꯥ ꯑꯗꯨꯒ ꯍ ꯍ ꯁꯤꯔ ꯁꯥ ꯃꯣꯏꯕꯥ
ꯌꯣꯟꯅꯤꯡꯉꯥꯏꯔꯣ
ꯌꯣꯟꯅꯤꯡꯉꯥꯏ ꯅꯇꯦ ꯆꯥꯅꯤꯡꯉꯥꯏꯅꯤꯟꯅ ꯍꯣꯅꯔꯤ
ꯑ
ꯑꯗꯨ ꯑꯈꯟꯗ ꯑꯁ ꯊꯦ
ꯑꯣ ꯃꯥꯔꯦ
ꯑꯉꯥꯡ ꯑꯣꯏꯔꯦ ꯑꯩꯗꯤ
ꯑ
ꯍꯦ ꯅꯪꯗꯤ ꯀꯪ ꯊ ꯑꯣꯏꯗ꯭ꯔꯦ ꯁꯂ
ꯆꯍꯤꯍꯤ ꯀꯌꯥ ꯁꯨꯔꯦ
ꯇ꯭ꯋꯦꯟꯇꯤ ꯐꯥꯏꯚ
ꯑꯗꯨ
ꯇ꯭ꯋꯦꯟꯇꯤ ꯐꯥꯏꯚꯗꯤ ꯁꯔꯤꯦ
ꯍꯥꯥ ꯀꯌꯥ ꯍꯥꯏ
ꯀꯣꯣꯟꯃꯉ
ꯑꯣ
ꯇ꯭ꯋꯦꯟꯇꯤ ꯐꯥꯏꯚ
ꯑꯩꯉꯣꯟꯗꯒꯤꯗꯤ ꯅꯪ ꯍꯥꯂꯦꯅꯦ ꯑꯗꯨꯗꯤ
ꯑ ꯑꯗꯨ ꯑꯗꯨ ꯃꯇꯥꯡ ꯅꯨꯄꯤ ꯃꯇꯥꯡꯒꯤꯗꯤ ꯑꯁ ꯌꯥꯝ ꯈꯟꯗꯦꯗ ꯃꯇꯝ ꯃꯇꯝ ꯂꯥꯛꯆꯔꯔꯕꯅꯤꯅ
ꯊꯤꯕ ꯌꯥꯔꯦ
ꯑꯦ ꯅꯨꯡꯃꯥꯏꯅ ꯂꯩꯈꯤꯒꯦ ꯃꯇꯝ ꯈꯔ ꯎꯝ ꯃꯊꯁꯌꯦ ꯑꯗꯨꯒ ꯃꯒꯦ
ꯑꯗꯨ ꯅꯨꯡꯉꯥꯏꯅ ꯂꯩꯌꯨ
ꯎꯝ
ꯆꯥꯛ ꯊꯣꯡꯉꯕꯣ ꯂ ꯇꯥꯕ꯭ꯔꯣ ꯍꯜꯂꯣ ꯎꯝ